ꯍꯂꯣ ꯍꯂꯣ ꯍꯂꯣ ꯍꯂꯣ ꯍꯂꯣ
ꯍꯜꯂꯣ
ꯑꯃꯃꯨ ꯀꯁꯨ ꯍꯜꯂꯣ ꯍꯜꯂꯣ
ꯇꯥꯕ ꯐꯪꯗ꯭ꯔ ꯃꯥꯜꯂꯤ ꯆꯧꯃꯟꯈꯤꯗꯅ ꯃꯅꯥ ꯀ ꯑꯃ ꯕꯨ ꯍꯔꯕꯕ ꯋꯥꯔꯕ ꯃꯥꯜꯂꯤꯀꯣ
ꯅꯅꯥꯀꯣꯡꯗꯤ ꯗ꯭ꯔꯝꯁꯦꯒꯥꯏꯔꯤ
ꯍꯣꯏ ꯑꯗꯨꯃꯥꯏꯅ ꯇꯧꯕꯗ ꯑꯩ ꯆꯧꯃꯟꯈꯤꯗꯅ ꯇꯥꯕ ꯉꯝꯗ꯭ꯔꯦ ꯋꯥꯖꯅꯤ
ꯆꯥꯎꯈ꯭ꯔꯕ ꯃꯆꯤꯟꯗꯨꯅ ꯉꯥꯡꯉꯛꯄꯗ ꯂꯧꯁꯟꯕ ꯉꯝꯗꯔꯦ ꯑꯣꯀꯦ ꯅꯪ ꯁꯃꯨꯅ ꯍꯥꯏ ꯁꯤ ꯂꯣꯏ ꯏꯜꯂꯕꯕ
ꯁꯃꯨꯅ ꯁꯃꯨꯅ ꯀꯔꯤ ꯍꯥꯏꯕ
ꯅ ꯁꯥꯃꯨꯅ ꯔꯦꯖꯤꯁ ꯊꯥꯎ ꯍꯥꯏꯅ ꯑꯩꯉꯣꯟꯗ ꯊꯥꯔꯛꯑꯦ ꯍꯥꯏꯕ ꯅꯠꯇ꯭ꯣ ꯅꯪ ꯍꯥꯏꯔꯤꯗꯣ
ꯑꯦ ꯑꯗꯨ ꯑꯩꯅ ꯍꯥꯏꯗꯤ ꯑꯩꯅ ꯊꯥꯕꯅꯠꯇꯦꯀꯣ ꯒ꯭ꯔꯨꯞꯇ ꯊꯥꯖꯕꯅꯤꯀꯣ ꯃꯥꯅ
ꯇꯥꯅꯤꯡꯗꯦ ꯇꯥꯅꯤꯡꯗꯦ ꯒ꯭ꯔꯨꯞꯇ ꯅꯠꯇꯦ ꯅꯪꯅ ꯑꯩꯒꯤ ꯄ꯭ꯔꯥꯏꯚꯦꯠꯇ ꯉꯥꯛꯇꯅꯤ ꯅꯪ ꯊꯥꯔꯤꯗꯣ
ꯊꯥꯗꯦ ꯊꯥꯗꯦ ꯒ꯭ꯔꯨꯞꯇ ꯉꯥꯛꯀꯅꯤ ꯑꯩꯅ ꯊꯥꯔꯤꯗꯣ
ꯍꯦꯛ ꯑꯣꯏꯔꯝ ꯍꯦꯛ ꯑꯣꯏꯔꯝꯗ꯭ꯔꯥꯗꯤ ꯉꯁꯤꯗꯒꯤ ꯑꯃꯨꯛ ꯅꯆꯤꯟ ꯆꯥꯎꯕ ꯌꯦꯡꯉꯨ ꯆꯠꯂꯣ
ꯑꯗꯨ ꯀꯩꯁꯨ ꯀꯥꯏꯗꯦ ꯑꯗꯨ ꯑꯃꯅ ꯃꯥꯅ ꯊꯥꯕꯅꯤ ꯀꯩꯅꯣ ꯑꯗꯨ ꯁꯥꯎꯅꯣ ꯁꯥꯎꯅꯣ
ꯅꯠꯇꯦ ꯑꯗꯣ ꯑꯩ ꯁꯥꯎꯕꯩ ꯋꯥ ꯅꯠꯇꯦ ꯑꯗꯨꯒ ꯅꯪꯅ ꯑꯩꯉꯣꯟꯗ ꯑꯩꯅ ꯍꯥꯟꯅ ꯊꯨꯒꯥꯏ ꯍꯥꯏꯕ- ꯑꯗꯨꯗꯤ ꯁꯨꯡꯌꯥ ꯌꯥꯔꯣꯏ ꯅꯪꯅ ꯍꯥꯟꯅ
ꯑꯦ ꯅꯪꯅ ꯍꯥꯟꯅ ꯔꯨꯜ ꯊꯨꯒꯥꯏꯀꯣ ꯑꯩꯗꯤ ꯍꯧꯖꯤꯛ
ꯅꯪ ꯅꯪꯅ ꯍꯥꯟꯅ ꯑꯗꯨꯝ ꯊꯨꯒꯥꯏ ꯅꯪ ꯅꯍꯥꯟ ꯁꯥꯏꯟ ꯇꯧ ꯍꯦꯛ ꯂꯣꯏꯕꯒ ꯅꯪꯅ ꯊꯨꯒꯥꯏꯕꯒ ꯍꯧꯔꯛꯄꯅꯤꯀꯣ ꯃꯃꯥꯡ
ꯅꯪꯅꯅꯤ ꯀꯣ ꯗꯥꯏꯔꯦꯛ ꯊꯨꯒꯥꯏꯔꯤꯁꯦ
ꯅꯪꯅ ꯅꯪ ꯑꯩꯅ ꯁꯥꯏ ꯄ꯭ꯔꯨꯞ ꯂꯩ ꯄ꯭ꯔꯨꯞ ꯂꯩ ꯑꯩꯈꯣꯏꯅꯤ ꯁꯤꯗꯅꯔꯔꯣꯏꯖꯤ ꯉꯁꯤꯗꯒꯤ ꯍꯥꯏ ꯉꯁꯥꯏꯗꯩ ꯇꯧ ꯂꯣꯏꯕꯒ ꯌꯨꯝ ꯍꯦꯛ ꯆꯪꯉꯛꯄꯒ ꯅꯪꯅ ꯗꯛ ꯂꯥꯎ ꯍꯧꯔꯛꯄꯅꯤ ꯀꯣ-
ꯕꯣꯝꯕ꯭ꯂꯥ ꯊꯥꯗꯕ ꯅꯠꯇꯦ ꯅꯪꯅ ꯑꯂꯨ ꯕꯣꯝ ꯀꯥꯞꯁꯜꯂꯛꯄꯅꯤ ꯍꯥꯟꯅ
ꯎꯝ ꯀꯔꯥꯏ ꯅꯪꯅ ꯂꯐꯨꯊꯔꯣ ꯀꯥꯞꯁꯤꯜꯂꯛꯑꯒ
ꯇꯥꯅꯤꯡꯗꯦ ꯇꯥꯅꯤꯡꯗꯦ ꯅꯪꯅ ꯏꯁ ꯅꯪ ꯅꯪꯅ ꯇꯦꯡꯅꯤꯀꯣ ꯀꯥꯞꯄꯛ ꯏꯗꯣ ꯗꯥꯏꯔꯦꯛ
ꯑꯗꯣ ꯀꯔꯤꯅꯣ ꯅꯣꯏꯒꯤ ꯊꯥꯌꯦꯡꯕ ꯊꯃꯨꯕ ꯃꯈꯩꯗꯣ ꯌꯨꯠꯇꯨꯃꯛ ꯀꯩꯅꯣ ꯍꯜꯂꯛꯄꯗ ꯉꯥꯏꯔꯣ
ꯈꯪꯗꯦ ꯊꯥꯏ ꯌꯦꯡꯕꯗꯤ ꯊꯕꯛ ꯉꯁꯤꯗꯒꯤ ꯆꯠꯇꯣꯏꯅꯦ ꯃꯥ ꯉꯔꯥꯡꯒ ꯅꯍꯥꯟꯒ ꯁꯨꯇꯤꯅꯦ ꯑꯃꯨꯕꯕꯨꯗꯤ ꯊꯕꯛ ꯆꯠꯂꯨꯏ ꯄꯨꯡ ꯃꯉꯥ ꯑꯗꯨꯋꯥꯏ ꯍꯜꯂꯛꯏ
ꯑꯣ ꯀꯔꯤ ꯇꯧꯔꯤꯕꯅꯣ ꯑꯅꯤꯗꯨꯕꯣ ꯍꯧꯖꯤꯛ ꯀꯥꯟꯖꯤꯕꯣ
ꯃꯣꯏꯗꯤ ꯈꯪꯗꯦ ꯑꯩꯗꯤ ꯇꯨꯝꯃꯤ ꯇꯨꯝ ꯍꯧꯒꯠꯂꯒ ꯆꯥꯕ ꯂꯣꯏꯔꯒ ꯑꯃꯨꯛ ꯐꯣꯟ ꯌꯦꯡꯉꯤ ꯂꯣꯏꯕꯒ ꯑꯃꯨꯛ ꯇꯨꯝꯃꯤ
ꯏꯁ ꯌꯥꯝ ꯐꯩꯅꯦ ꯑꯗꯨꯅꯅꯤꯅꯦ ꯍꯣꯏ ꯍꯟꯗꯛ ꯉꯁꯤ ꯄꯥꯎꯗ ꯀꯅꯣ ꯑꯦꯐ ꯗꯦꯜꯂꯤꯒꯤ ꯅ꯭ꯌꯨꯁꯄꯦꯄꯔꯗ ꯑꯆꯧꯕ ꯃꯤ ꯑꯃꯅ ꯀꯣꯚꯔ ꯍꯦꯟꯅ ꯀꯣꯚꯔ ꯇꯧꯈꯠꯂꯦꯅ ꯑꯦꯔꯤꯌꯥꯖꯦ ꯅꯪꯅ ꯈꯔ ꯆꯥꯅꯤꯡꯕꯗꯨꯗ
ꯑ ꯑꯗꯩ ꯑꯁꯦꯡꯕ ꯄꯥꯎꯗꯅ ꯑꯃꯨꯛ ꯗꯦꯜꯂꯤꯗ ꯅꯣꯡꯂꯩ ꯅꯨꯡꯁꯤꯠ ꯁꯤꯠ ꯇꯧꯒ꯭ꯔꯤꯗꯣ ꯃꯆꯤꯟ ꯆꯥꯎꯕ ꯑꯃꯅ ꯁꯣꯔꯍꯣꯜꯂꯛꯄꯩꯅꯦ ꯍꯥꯏ ꯆꯨꯝꯕꯗ
ꯅꯣꯡꯂꯩ ꯅꯨꯡꯁꯤꯠꯇꯨꯃꯗꯤ ꯈꯪꯗ꯭ꯔꯦ ꯅꯣꯡꯗꯨꯃꯗꯤ ꯑꯩꯅ ꯇꯥꯕꯗ ꯑꯣꯛ ꯀꯤ ꯄ꯭ꯔꯥꯏꯝ ꯃꯤꯅꯤꯁꯇꯔꯅ ꯇꯧꯕꯅꯦ ꯆꯨꯝꯕ꯭ꯔꯥ ꯈꯪꯗꯦ
ꯑꯗ ꯌꯣꯡꯒꯤ ꯄ꯭ꯔꯥꯏꯝ ꯃꯤꯅꯤꯁꯇꯔꯅ ꯅꯨꯡꯁꯤꯠ ꯁꯤꯠꯂꯟꯕꯅꯦ ꯍꯥꯏ
ꯁ ꯍꯧꯖꯤꯛꯀꯥꯟꯒꯤ ꯅ꯭ꯌꯨꯁꯁꯤ ꯌꯥꯗ꯭ꯔꯦꯅꯦ ꯆ ꯑꯇꯣꯞꯄ ꯔꯤꯌꯦꯂꯤꯇꯤꯗ ꯄꯥꯟꯅꯗꯕꯤꯗ ꯑꯩꯈꯣꯏꯗ ꯁꯨꯝ ꯄꯥꯟꯅꯔ ꯂꯩꯔꯦꯅꯦ ꯀꯃꯥꯏꯇꯧꯕ ꯖꯥꯠꯅꯣ ꯈꯪꯗꯦ
ꯈꯜꯂꯨꯕꯗ ꯃꯝꯃꯦ
ꯑꯗꯨ ꯍꯌꯦꯡ ꯅꯣꯡꯉꯥꯟꯗ꯭ꯔꯤꯉꯩꯗ ꯆꯣꯔ ꯕꯖꯥꯔ ꯑꯃꯨꯛꯀ ꯆꯠꯂꯨꯁꯦ ꯍꯥꯏꯕ꯭ꯔꯣ
ꯈꯣꯏꯗꯥꯏ ꯀꯥꯄꯈꯤꯗꯣꯏꯅꯦ
ꯑꯣ ꯑꯗꯨꯗꯤ ꯂꯥꯛꯑꯒꯦ ꯍꯣꯔꯦꯟ
ꯂꯥꯎ
ꯆꯣꯔ ꯕꯖꯥꯔꯔ ꯗꯥꯏꯔꯦꯛ
ꯅꯃꯩ ꯑꯅꯧꯕ ꯑꯃ ꯂꯩꯔꯨꯖꯤꯔ ꯉꯍꯥꯟ ꯂꯩꯔꯛꯇꯕꯩ
ꯅꯍꯥꯟ ꯆꯣꯔ ꯕꯖꯥꯔꯗ ꯌꯦꯟ ꯌꯣꯟꯕꯝꯗꯤ ꯂꯩꯍꯧꯋꯤ ꯑꯗꯣ ꯑꯣꯛ ꯌꯣꯟꯕꯝ ꯂꯩꯍꯧꯗꯧꯕꯗꯣ ꯑꯩ ꯊꯋꯥꯏ ꯅꯨꯡꯉꯥꯏꯇꯕ ꯍꯥꯏꯇꯥꯔꯦ
ꯑꯩ ꯌꯣꯡ ꯃꯃꯩ ꯑꯍꯟꯕ ꯌꯥꯍꯧꯗꯕꯗꯨꯅꯦ ꯑꯩꯅ ꯌꯥꯝ ꯅꯨꯡꯉꯥꯏꯇ꯭ꯔꯤꯖꯦ
ꯑꯗꯣ ꯄꯩꯖꯥ ꯈꯤꯇꯪ ꯐꯪꯅꯤꯡꯕ ꯑꯣꯛ ꯑꯃ ꯄꯨꯔꯒ ꯈꯔ ꯌꯣꯜꯂꯝꯒꯦ ꯇꯧꯕ ꯃꯁꯥ ꯄꯨꯂꯞ ꯌꯣꯜꯂꯝꯕꯔꯥ ꯗꯣ
ꯌꯣꯜꯂꯝꯒꯦ ꯇꯧꯕꯅꯤꯗ ꯌꯥꯝ ꯌꯣꯜꯂꯝ ꯇꯥꯟ ꯆꯥꯗ꯭ꯔꯒꯗꯤ ꯃꯆꯤꯟꯒ
ꯈꯪꯗꯦ ꯈꯪꯗꯦ ꯃꯣꯏ ꯑꯗꯨꯗ ꯑꯣꯛ ꯃꯕꯨꯛꯖꯤ ꯌꯥꯝꯅ ꯄꯩꯁꯥ ꯌꯥꯝꯅ ꯇꯥꯛꯉꯤ ꯍꯥꯏꯅꯦ
ꯌꯣꯡ ꯃꯆꯤꯟꯅ ꯍꯦꯜꯂꯤ ꯍꯥꯏꯗ
ꯑꯩꯅ ꯇꯥꯕꯗꯗꯤ ꯑꯣꯛ ꯃꯕꯨꯛꯅ ꯍꯦꯜꯂꯤ ꯍꯥꯏ
ꯌꯣꯡ ꯃꯃꯩꯒ ꯃꯆꯤꯟꯒꯗꯤ ꯂꯣꯏ ꯇꯥꯡꯉꯦ ꯍꯥꯏ
ꯑꯣꯛ ꯃꯃꯩꯖꯤꯗꯤꯀꯣ ꯄꯨꯔꯥ ꯏꯇꯦꯟ ꯇꯦꯜꯂꯒ ꯁꯤꯗꯤ ꯄꯨꯔꯥ ꯔꯥꯏꯅꯣꯁꯣꯔꯁꯀꯤ ꯀꯩꯅꯣꯗꯒꯤ ꯍꯦꯟꯅ ꯚꯦꯂꯨ ꯂꯩ ꯍꯥꯏꯔꯤ
ꯌꯣꯡ ꯃꯆꯤꯟꯖꯤ ꯗꯤ ꯂꯣꯇꯁ ꯇꯦꯝꯄꯜꯒꯨꯝꯅꯦ ꯍꯥꯏꯔꯤꯌꯦ ꯍꯝ
ꯈꯪꯗꯦꯗꯥ ꯍꯧꯖꯤꯛꯀꯥꯟꯖꯦ ꯑꯅꯧ ꯑꯅꯧꯕ ꯅ꯭ꯌꯨꯁ ꯉꯥꯛꯇ ꯉꯥꯏꯔꯦ
ꯑꯁ ꯉꯍꯥꯟ ꯇꯥꯖ ꯃꯍꯜ ꯆꯠꯄꯗ ꯂꯩꯍꯧꯕ ꯌꯣꯡꯖꯤꯡꯗꯨꯗꯤ ꯃꯩ ꯇꯥꯏ
ꯏꯁ ꯑꯗꯨꯗꯤ ꯃꯩꯅꯤꯅꯦ ꯌꯣꯡꯖꯤ ꯌꯥꯝ ꯁꯤꯡꯉꯦ ꯍꯥꯏꯅꯤꯅꯦ ꯐꯖ ꯐꯖꯕ ꯃꯐꯝꯗ ꯂꯩ ꯌꯥꯏ
ꯃꯩ ꯇꯥꯏꯑꯦꯗꯤ ꯁꯤꯡꯕ ꯅꯠꯇꯦ ꯏ ꯃꯣꯠ ꯃꯣꯠꯂꯒ ꯏꯄꯪ ꯄꯪ ꯃꯤꯅꯒ ꯄꯤꯖꯕ ꯈꯔ ꯑꯗꯨ ꯆꯥ ꯔꯒ ꯍꯥꯏꯗꯤ ꯑꯍꯦꯟꯕ ꯀ꯭ꯅꯣꯂꯦꯗ꯭ꯖ ꯀꯩꯝ ꯂꯩꯍꯧ
ꯑꯩꯅ ꯅꯍꯥꯟ ꯀꯔꯥꯏꯗꯅꯣ ꯑꯥ ꯗꯦꯜꯂꯤꯒꯤ ꯐꯠꯇ ꯍꯥꯎꯇꯤ ꯍꯨꯟꯗꯣꯛꯐꯝ ꯃꯌꯥꯗ ꯑꯣꯛ ꯃꯉꯥ ꯇꯔꯨꯛ ꯘꯣꯗ꯭ꯔꯣꯛ ꯘꯣꯗ꯭ꯔꯣꯛ ꯈꯣꯡꯒ ꯂꯩꯍꯧꯋꯦ ꯍꯥꯏꯁꯤꯗꯤ ꯀꯃꯥꯏ ꯇꯧꯕꯖꯥꯠꯅꯣ ꯈꯪꯗꯦ
ꯈꯪꯗꯦ ꯇꯧꯔꯤꯁꯦ ꯁꯪꯁꯥꯔꯁꯦ ꯖꯤꯕ ꯄꯥꯟꯕꯁꯤꯡꯁꯦ ꯊꯤꯅ ꯊꯤꯅ ꯇꯧꯕꯤꯔꯤꯁ ꯅꯨꯡꯉꯥꯏꯇꯦ
ꯅꯨꯡꯉꯥꯏꯇꯦ ꯑꯗꯨ ꯑꯇꯣꯞ ꯑꯇꯣꯞꯄ ꯁꯥꯁꯤꯗꯤ ꯈꯔ ꯐꯔꯦꯅꯦ ꯑꯣꯛꯁꯤꯗꯤ ꯑꯩꯅ ꯌꯥꯝ ꯅꯨꯡꯉꯥꯏ ꯆꯥꯕ ꯇꯛꯄꯁꯨ ꯍꯩꯇꯦ ꯃꯥꯥꯏ ꯃꯃꯤꯠ ꯄꯨꯂꯞ ꯀꯣꯨꯝꯖꯤꯂꯒ ꯍꯦꯛꯇ ꯕꯥꯔꯒꯣꯁꯇꯨꯗꯕ ꯄꯨꯗ꯭ꯔꯨꯞ ꯄꯨꯗ꯭ꯔꯨꯞ
ꯑꯩꯅ ꯑꯃꯨꯛ ꯅꯨꯡꯉꯥꯏꯇ꯭ꯔꯤꯅ ꯃ ꯃꯆꯤꯟ ꯆꯥꯎꯥꯈ꯭ꯔꯕ ꯌꯣꯡꯗꯨꯗ ꯃꯆꯤꯟꯗ ꯑꯃꯨꯛꯁꯨ ꯊꯥꯖꯤꯟꯕꯤꯌꯦ ꯑꯗꯨꯒ ꯏꯁꯀ꯭ꯔꯠꯀ ꯁꯦꯠꯆꯜꯍꯜꯂꯒ ꯗꯥꯟꯁ ꯇꯧꯔ ꯄꯩꯁꯥ ꯇꯥꯜꯍꯟꯕꯤ ꯃꯦꯂꯥꯗ ꯁꯥꯏꯀꯜ ꯊꯣꯛꯍꯟꯕꯤ ꯑꯁ ꯌꯥꯝ ꯅꯨꯡꯉꯥꯏꯇꯦ ꯍꯥꯏꯗꯤ ꯃꯣꯏꯗꯣ ꯖꯤꯕ ꯑꯃꯗ ꯑꯗꯨꯃꯥꯏꯅ ꯇꯧꯕꯗꯣ ꯐꯠꯇꯤ ꯐꯠꯇꯦꯕ ꯃꯣꯏꯒꯤ ꯀꯥꯟꯅꯅꯕꯒꯤꯗꯃꯛꯇ ꯖꯤꯕꯗꯨꯕꯨ ꯆꯥꯎꯈ꯭ꯔꯕ ꯃꯆꯤꯟꯗꯨꯗꯃꯁꯨ ꯊꯥꯖꯤꯜꯂꯦ ꯑꯗꯨꯅ ꯍꯧꯖꯤꯛ ꯉꯔꯥꯡꯒꯤ ꯅꯣꯡꯂꯩ ꯅꯨꯡꯁꯤꯠ ꯇꯨꯗꯤ ꯗꯦꯜꯂꯤꯗ ꯍꯥꯏꯗꯤ ꯃꯥꯡꯖꯕꯩ ꯃꯥꯡꯖꯕ ꯉꯥꯛꯇꯅꯦ ꯍꯥꯏꯕꯅꯦ ꯃꯣꯏ ꯃꯤ ꯑꯃꯅꯤ ꯈꯔꯅ ꯀꯥꯟꯅꯕ ꯈꯔ ꯂꯧꯅꯕꯒꯤꯗꯃꯛꯇ
ꯑꯦ ꯀꯩꯅꯣꯝ ꯃꯪꯒꯦꯅꯦ ꯁꯤꯁꯦ ꯃꯤ ꯑꯃꯗ ꯃꯉꯥꯔꯛ ꯇꯧ ꯌꯥꯕ꯭ꯔꯣ ꯉ
ꯃꯉꯥꯔꯛ ꯃꯤ ꯑꯃꯝ ꯃꯝꯗ ꯃꯉꯥꯔꯛ ꯃꯉꯥꯔꯛ ꯇꯧꯗꯣꯏꯅꯦ ꯑꯗꯣ ꯆꯤꯟ ꯆꯥꯎꯕ ꯃꯤꯒꯤꯗꯤ ꯑꯍꯨꯝ ꯔꯛꯇꯩ ꯍꯦꯟꯅ ꯌꯥꯗꯦ
ꯏꯁ ꯑꯗꯨꯗꯤ ꯆꯤꯟ ꯆꯥꯎꯕ ꯑꯣꯏꯔꯝꯃꯣꯏ ꯀꯩꯅꯣꯅ ꯏꯁꯄꯦꯁ ꯀꯟꯈꯤꯕ ꯑꯣꯏꯔꯝꯅꯤ ꯃꯕꯨꯛ ꯆꯥꯎꯕ ꯃꯤ ꯑꯃꯅ
ꯅꯠꯇꯦ ꯃꯆꯤꯟꯗꯨꯅ ꯀꯟꯒꯤꯕ
ꯑ ꯆꯤꯟꯅ ꯀꯟꯒꯦ ꯀꯟ ꯕꯗ ꯀꯌꯥꯝ ꯀꯟꯅꯤ ꯃꯕꯨꯡꯅ ꯀꯟꯕꯁꯤꯗꯤ ꯂꯣꯏꯔꯦ
ꯍꯧꯖꯤꯛꯀꯤ ꯄꯨꯛꯁꯤꯗ ꯍꯦꯟꯅ ꯑꯃꯨꯛ ꯆꯥꯎꯕ ꯆꯤꯟꯅꯤ ꯑꯆꯝꯕ ꯆꯤꯟ ꯅꯠꯇꯦ ꯁꯛꯇꯤ ꯆꯦꯟꯕ ꯆꯤꯟ ꯅꯨꯡꯁꯤꯠ ꯁꯤꯠꯍꯟꯕ ꯉꯝꯕ ꯗꯦꯜꯂꯤ ꯄꯨꯝꯅꯃꯛꯇ
ꯑꯗꯨꯃꯕ ꯆꯤꯟ ꯑꯝꯇ ꯊꯣꯛꯈꯤꯗ꯭ꯔꯤ ꯄ꯭ꯔꯤꯊꯤꯕꯤꯁꯤꯗ
ꯂꯩ ꯑꯗꯨ ꯊꯣꯛꯍꯟꯕ ꯉꯝꯕ ꯆꯤꯟ
ꯑꯗꯣ ꯍꯧꯖꯤꯛꯀꯤ ꯆꯤꯟꯗꯨꯗ ꯍꯦꯟꯅ ꯆꯥꯎꯕ ꯐꯣꯔ ꯇꯥꯏꯝꯁ ꯍꯦꯟꯅ ꯐꯥꯏꯚ ꯇꯥꯏꯝꯁ ꯍꯦꯟꯅ ꯆꯥꯎꯕ ꯍꯥꯏꯔꯤ ꯑꯣꯟꯕ ꯉꯝꯗꯕ ꯄꯨꯛ ꯑꯃ ꯂꯩꯔꯤꯑ
ꯑꯗꯨꯗꯤ ꯈꯪꯗ꯭ꯔꯦ ꯑꯗꯣ ꯉꯥꯏꯍꯥꯛ ꯑꯩ ꯋꯥꯔꯤ ꯇꯝꯃꯧꯔꯣ
ꯀꯔꯤ ꯋꯥꯔꯦ
ꯑꯈꯣꯏꯗꯤ ꯉꯍꯥꯟ ꯆꯣꯔ ꯕꯖꯥꯔ ꯆꯠꯂꯨꯔꯒ ꯍꯜꯛꯄ ꯏꯃꯥꯟꯅꯕ ꯈꯔꯒ ꯌꯣꯒ ꯑꯃ ꯏꯃꯥꯟꯅꯕ ꯑꯃꯗꯤ ꯂꯤꯆꯤ ꯂꯩꯒꯦꯅ ꯆꯪꯉꯛꯄꯗ ꯌꯣꯡ ꯑꯃ ꯆꯪꯉꯛꯄ ꯂꯤꯆꯤ ꯂꯩꯕꯝꯗꯨꯗ ꯑꯗꯨꯒ ꯃꯤꯒꯤ ꯀꯩꯅꯣ ꯂꯤꯆꯤꯗꯣ ꯃꯥꯅ ꯆꯥꯒꯦꯅ ꯇꯛ ꯂꯥꯎꯅ ꯂꯥꯝꯃꯨꯕ ꯃꯄꯨꯗꯨꯅ ꯍꯩ ꯆꯛ ꯆꯛ ꯆꯛ ꯍꯥꯏꯔꯒ ꯊꯥꯖꯜꯂꯒ ꯇꯥꯟꯊꯣꯔꯛꯑꯦ ꯑꯁ ꯀꯌꯥꯝ ꯅꯨꯡꯉꯥꯏꯇꯦ ꯑꯩ ꯂꯩꯕꯤꯔꯝꯃꯁꯨ ꯐꯔꯅꯤꯅ ꯈꯜꯂꯤ ꯌꯣꯡꯗꯨꯒꯤ ꯈꯟꯕꯗ
ꯑꯗꯨ ꯃꯔꯨ ꯑꯣꯏꯕ ꯔꯤꯖꯟꯗꯤ ꯍꯥꯏꯗꯤ ꯀꯔꯤ ꯃꯃꯥꯡꯗ ꯑꯣꯛ ꯑꯃ ꯌꯥꯎꯔꯝꯃꯦꯕ
ꯅ-ꯅꯪꯁꯨ ꯈꯪꯕ꯭ꯔꯣ
ꯑꯣꯛꯇꯨꯅꯕ ꯍꯦꯛꯇ ꯑꯥ ꯃꯥꯗꯤ ꯀꯩꯀꯩꯅꯦ ꯈꯜꯂꯨꯔꯕ ꯈꯪꯗꯦ ꯄꯨꯂꯞ ꯍꯦꯛꯇ ꯆꯈꯥꯏꯔ ꯃꯅꯥꯇꯣꯟꯅ ꯐꯗ꯭ꯔꯨ ꯐꯗ꯭ꯔꯥ ꯐꯗ꯭ꯔꯨ ꯐꯗ꯭ꯔꯥ ꯇꯧꯔꯒ ꯊꯃꯝꯃ ꯍꯣꯏ ꯃꯗꯥꯎꯕꯨꯗꯤ ꯌꯥꯗ꯭ꯔꯦ ꯑꯃꯗꯣ ꯑꯗꯣ ꯑꯣꯛꯇꯨꯒꯤ ꯃꯔꯥꯜꯅꯦ ꯍꯥꯏ ꯇꯥꯔꯦ
ꯅꯪꯖꯨ ꯈꯪꯕ꯭ꯔꯣ ꯑꯗꯣ
ꯈꯪꯗꯦ ꯑꯩ ꯀꯩꯅꯣ ꯄꯥꯎ ꯇꯝꯃꯛꯄ ꯍꯥꯏꯇꯥꯔꯦ
ꯑꯃꯨꯕ ꯑꯃꯅ ꯑꯃ ꯑꯃ ꯑꯃꯨ ꯐꯖꯅ ꯂꯩꯒꯦ ꯆꯪꯕꯗꯅꯦꯕ ꯌꯣꯒ ꯃꯈꯨꯠ ꯊꯤꯡꯖꯜꯂꯨꯕꯗ ꯊꯤ ꯉꯥꯡꯉ ꯇꯥꯟꯊꯣꯔꯛꯄ ꯍꯥꯏ ꯇꯥꯔꯦ
ꯊꯦꯡꯅꯔꯨꯕꯒꯤ ꯑꯩꯉꯣꯟꯗ ꯄꯥꯎ ꯇꯝꯃꯛꯄ ꯍꯥꯏ ꯇꯥꯔꯦ
ꯎ ꯇꯩꯗꯅꯒ ꯌꯣꯡꯗꯨꯅ ꯂꯨꯝꯃꯒ ꯂꯤꯆꯤ ꯑꯃ ꯍꯨꯔꯥꯜꯂꯦꯌꯦ
ꯑꯗꯨ ꯌꯥ ꯌꯥꯝꯅꯀꯣ ꯀꯔꯤ ꯍꯥꯏꯅꯤ ꯏꯃꯣꯁꯅꯦꯜ ꯑꯣꯏꯕ ꯃꯣꯃꯦꯟꯅꯦ
ꯑꯁ ꯏꯃꯣꯁꯟꯅꯦꯜ ꯍꯥꯏꯕꯨ ꯐꯨꯜ ꯏꯃꯣꯁꯟꯅꯦꯜ ꯅꯠꯇꯦ ꯑꯩꯅ ꯍꯥꯏꯕꯗꯤ ꯌꯣꯡꯕ ꯀꯩꯁꯨ ꯈꯪꯖꯕ ꯅꯠꯇꯦ ꯏꯆꯝ ꯆꯝꯅ ꯂꯤꯆꯤ ꯑꯝꯈꯛ ꯂꯥꯝꯃꯨꯕꯅꯤ ꯑꯗꯨꯏꯗꯃꯛꯇ ꯑꯗꯨꯛ ꯊꯤꯅ ꯉꯥꯡꯕ ꯍꯧꯅꯕ꯭ꯔꯥ ꯍꯣ ꯃꯤꯑꯣꯏꯕ
ꯈꯪꯗꯦꯗ ꯃꯤꯑꯣꯏꯕꯖꯦ ꯍꯧꯖꯤꯛ
ꯌꯥꯝ ꯐꯠꯇ꯭ꯔꯦ
ꯑꯣꯔꯒꯅꯥꯏꯖꯦꯁꯟ ꯍꯥꯏ ꯑꯣꯔꯒ ꯅꯥꯏꯖꯦꯁꯟ ꯑꯃ ꯁꯦꯝꯗꯕ ꯌꯥꯔꯔꯣꯏ
ꯌꯥꯔꯔꯣꯏ ꯑꯗꯨ ꯃꯆꯤꯟ ꯆꯥꯎꯕꯗꯨꯗꯤ ꯀꯩ ꯀꯩ ꯐꯝ ꯍꯥꯞꯁꯤꯒꯦ ꯃꯆꯤꯟ ꯆꯥꯎꯕꯗꯨꯗ ꯃꯥ ꯄ꯭ꯔꯁꯤꯗꯦꯟ ꯑꯣꯏꯍꯟꯁꯦ
ꯑꯁ ꯈꯪꯗꯦ ꯑꯗꯨꯗꯤ ꯏꯌꯥ ꯌꯥꯏ ꯑꯗꯣ ꯑꯩꯅ ꯈꯜꯂꯤꯁꯦ ꯑꯇꯣꯞꯄ ꯃꯈꯩꯗꯤ ꯚꯦꯀꯦꯟꯁꯤꯗꯣ ꯑꯃꯃꯝꯇꯪ ꯀꯟꯒꯅꯤꯌꯦ ꯑꯗꯣ ꯑꯅꯣꯏꯕ ꯃꯈꯩꯁꯤꯗꯤ ꯚꯦꯀꯦꯟꯁꯤ ꯃꯉꯥ ꯇꯔꯨꯛ ꯃꯉꯥ ꯇꯔꯨꯛ ꯀꯟꯒꯦ ꯍꯥꯏꯔꯛꯀꯅꯤꯌꯦ ꯐꯝꯕꯝ ꯂꯩꯗꯕꯅꯤꯅ
ꯑꯁ ꯑꯗꯣ ꯈꯪꯗꯦ ꯃꯥꯅ ꯑꯗꯣ ꯍꯧꯖꯤꯛꯀꯤ ꯃꯆꯤꯟꯗꯨꯗꯤ ꯊꯝꯅꯕ ꯚꯦꯀꯤꯡ ꯀꯦꯖꯤ ꯇꯔꯥꯊꯣꯏꯗꯤ ꯆꯪꯅꯤꯅ ꯍꯥꯏꯔꯛꯄ
ꯑꯗꯨꯃꯗꯤ ꯌꯦꯡ ꯉꯁꯤ ꯀꯔꯝ ꯀꯔꯝ ꯇꯧꯕꯅꯣ ꯍꯥꯏꯌꯦ ꯑꯇꯣꯞꯄ ꯑꯦꯖꯦꯟꯁꯤ ꯈꯔ ꯇꯟꯅꯔꯒ
ꯑꯗꯨꯅ ꯐꯔꯥꯗ꯭ꯔꯥ
ꯎꯝ
ꯅꯠꯇꯥ꯭ꯔꯗꯤ ꯌꯔꯥꯔꯣꯏ ꯑꯦ ꯅꯣꯏ ꯀꯛꯆꯤꯡꯗ ꯑꯕꯇꯥꯔ ꯑꯃ ꯊꯣꯛ ꯑꯦ ꯗꯨ ꯅꯪ ꯎꯔꯕꯣ
ꯑꯣ ꯑꯗꯨ ꯑꯩꯅ ꯅꯍꯥꯟꯋꯥꯏ ꯅꯑꯕꯣꯗꯤꯌꯥ ꯂꯩꯔꯤꯉꯩꯗ ꯑꯃꯨꯛ ꯑꯅꯤꯔꯛꯇꯤ ꯎꯈꯔꯦ
ꯂꯥꯢꯔꯦꯜ ꯑꯥꯏ ꯁꯤ ꯄꯔꯦꯡꯗ ꯑꯕꯥꯇꯥꯔ ꯑꯝ ꯊꯣꯛꯑꯦ ꯍꯥꯏꯅꯦ
ꯍꯣꯏ ꯍꯧꯖꯤꯛ ꯀꯟꯁꯨ ꯊꯣꯛꯏ ꯍꯥꯏ ꯍꯣꯏ ꯀꯥꯟꯅꯗꯦ ꯑꯕꯥ ꯇꯥꯔꯣ ꯈꯔ ꯃꯣꯗ꯭ꯔꯅꯥꯏꯁ ꯑꯣꯏꯔꯛꯑ ꯃꯥꯜꯂꯦ ꯐꯤꯔꯣꯜꯒ ꯁꯦꯠꯇꯅ ꯈꯣꯠ ꯇꯅ ꯈꯔ ꯇꯧꯋꯦ
ꯑꯣ ꯃꯥꯗꯤ ꯀꯨꯆꯨ ꯉꯧꯋꯦ ꯍꯥꯏꯅꯦ ꯍꯤꯒꯣꯛ ꯑꯣꯏꯗꯦꯅ
ꯍꯣꯏ ꯍꯣꯏ ꯑꯗꯨꯅ ꯃꯥꯁꯨ ꯃꯤꯁꯨ ꯈꯔ ꯃꯥꯟꯕꯗꯨꯗ ꯃꯣꯗ꯭ꯔꯅꯥꯏꯁ
ꯑꯣ ꯊꯝꯃꯣ ꯌꯥꯔꯦ ꯊꯝꯃꯣ ꯃꯇꯝ ꯇꯥꯔꯦ